ꯔꯣ
ꯇꯥꯏꯌꯦ ꯅꯪꯒꯤ ꯀꯣꯁꯁꯦ ꯄꯠ ꯄꯠ ꯇꯠꯂꯦ
ꯀꯔꯤ ꯇꯧꯕꯤꯔꯤꯕꯅꯣ
ꯅꯃꯥꯟꯅꯕꯤꯁꯦ ꯁꯪꯒꯝ ꯂꯣꯟꯒꯦ ꯇꯧꯔꯝꯕꯅꯦ
ꯑꯥ ꯁꯪꯒꯣꯝ ꯃꯍꯥꯎ ꯑꯃꯨꯛ ꯐꯥꯎꯒꯤꯗ ꯀꯨꯏꯔꯦꯗ ꯄꯨꯟꯁꯤꯁꯦ ꯫
ꯑꯩꯈꯣꯏꯗꯤ ꯁꯪꯒꯣꯝꯁꯦ ꯋꯥꯠꯄ ꯌꯥꯗꯦ ꯫ ꯑꯩꯈꯣꯏ ꯄꯥꯎ ꯂꯩꯕꯅꯥꯅ ꯑꯩꯈꯣꯏ ꯄꯥꯎ ꯫
ꯅꯪ ꯈꯔ ꯁꯣꯟꯖꯕꯤꯅꯤꯅ ꯫
ꯋꯥ ꯍꯣꯏ ꯍꯣꯏ ꯑꯩꯗꯤ ꯁꯣꯟꯖꯕꯤꯅꯤ ꯄꯥꯡꯒꯟ ꯁꯣꯟ
ꯌꯥꯝ ꯇꯤꯅꯩꯀꯣ ꯃꯦꯗꯤ ꯫
ꯀꯅꯥꯒꯅꯣ ꯍꯥꯏꯁꯦ
ꯃꯣꯏ ꯄꯥꯄꯥꯅꯒ ꯌꯥꯝ ꯂꯨꯅ ꯇꯧꯕꯤꯀꯣ ꯅꯪꯕꯨ ꯫
ꯑꯩ ꯄꯤꯊꯛꯑ ꯍꯥꯏꯕ ꯑꯩ ꯄꯤꯊꯛꯑꯦ ꯍꯥꯏꯕ ꯅꯠꯇꯦ ꯑꯩꯈꯣꯏ ꯄꯥꯎ ꯑꯩꯈꯣꯏ ꯄꯥꯎ ꯊꯛꯄꯩꯅꯦ ꯫
ꯑꯥꯏ ꯈꯜꯂꯨꯔꯤꯁꯤꯒ ꯑꯣꯏꯔꯛꯏꯁꯤ
ꯑꯩꯁꯨ ꯊꯝꯄꯨꯗꯤ ꯊꯛꯑꯦꯕ ꯑꯗꯣ ꯑꯩꯈꯣꯏ ꯕꯥꯅ ꯑꯌꯥꯝꯕ ꯊꯛꯑꯦꯕ ꯫
ꯑꯣ
ꯃꯥ ꯊꯕꯛ ꯁꯨ ꯊꯕꯛ ꯁꯨꯕꯅꯤꯅꯅꯦ ꯑꯗꯨꯝ ꯁꯪꯒꯣꯝꯁꯪ ꯆꯥꯛ ꯆꯥꯕ ꯌꯥꯗ ꯀꯥꯟ ꯑꯗꯨꯝ ꯁꯪꯒꯣꯝꯅ ꯃꯦꯟꯕ ꯑꯗꯨꯏ꯫
ꯑ ꯀꯩꯗꯧꯕꯩ ꯆꯥꯛ ꯆꯥ ꯌꯥꯗꯩꯅꯣ ꯫
ꯑ ꯅꯪ ꯈꯪꯉꯤ ꯅꯠꯇ꯭ꯔꯣ ꯫
ꯃꯣꯏ ꯒ꯭ꯌꯥꯟ ꯇꯥꯕ ꯒ꯭ꯌꯥꯟ ꯇꯥꯕꯁꯤꯡꯒꯤꯗꯤ ꯆꯥꯛ ꯆꯥꯕ ꯌꯥꯗꯦ ꯫ ꯒ꯭ꯌꯥꯟ ꯇꯥꯔꯨꯔꯗꯤ ꯆꯥꯛ ꯆꯥꯕ ꯌꯥꯗꯦ ꯑꯗꯨꯅ ꯁꯪꯒꯣꯝ ꯁꯤꯟꯕ ꯫
ꯅ ꯑꯗꯨꯏꯅꯦ ꯑꯗꯨꯝ ꯇꯧꯁꯤꯟꯅꯕꯗꯨꯅꯦ ꯇꯧꯁꯤꯟꯅꯅꯕꯅꯦ ꯍꯥꯏꯅꯤꯡꯉꯦ ꯍꯥꯏꯕꯅꯤꯗ ꯑꯩꯗꯤ
ꯑꯩꯉꯣꯟꯗ ꯍꯥꯏꯁꯦ
ꯅꯠꯇꯦ ꯅꯨꯡꯗꯥꯡꯗꯅ ꯐꯖꯅ ꯅꯠꯇꯦ ꯍꯥꯏꯕ ꯫
ꯅꯨꯡꯗꯥꯡꯗꯨꯅ ꯐꯖꯅ ꯅꯨꯡꯉꯥꯏꯊꯣꯛꯎꯔꯅꯤ ꯑꯗꯣ ꯅꯣꯡꯉꯥꯜꯂꯀꯥꯟꯗ ꯒ꯭ꯌꯥꯟ ꯇꯥ ꯁꯥꯁꯤꯟꯅꯕꯗꯣ ꯌꯥꯝ ꯅꯣꯛꯅꯤꯡꯗꯔꯣ ꯑꯗꯨꯕꯣ ꯫
ꯍꯣꯏꯌꯦ ꯑꯗꯨ ꯃꯣꯏꯗꯤꯅꯦ ꯐꯖ ꯅꯨꯡꯉꯥꯏꯊꯣꯛꯎꯒ ꯆꯥꯛ ꯆꯥꯈꯤꯗꯕꯗꯤ ꯌꯥꯗꯦꯕ ꯆꯥꯛ ꯆꯥꯈꯤꯗ꯭ꯔꯗꯤꯅꯦ ꯑꯗꯨꯝ ꯅꯣꯡꯉꯥꯜꯂ ꯑꯌꯣ ꯑꯌꯣ ꯀꯔꯤꯅꯣ ꯑꯩ ꯀꯔꯤꯅꯣ ꯇꯧꯔꯦ ꯇꯧꯕꯗꯣ ꯑꯗꯨꯅꯦ ꯫ ꯑꯩ ꯀꯔꯤꯅꯣ ꯑꯃ ꯇꯧꯒꯔꯦ ꯇꯧꯕꯗꯣ ꯫ ꯃꯨꯁꯇꯥꯥꯐꯥꯒꯤ ꯂꯨ ꯂꯨꯄꯥ ꯆꯅꯤ ꯄꯤꯔꯛꯑꯣ ꯑꯩ ꯍꯤꯗꯥꯛ ꯂꯥꯡꯊꯛ ꯂꯩꯗꯔ ꯗꯤ ꯌꯥꯔꯣ ꯑꯩ ꯀꯔꯤꯅꯣ ꯑꯃ ꯇꯧꯒꯅꯤ ꯫ ꯑꯅꯤꯌꯥꯁꯩꯌꯤ ꯈꯥꯝꯁꯃꯤꯗꯥ ꯫ ꯑꯅꯤꯌꯥꯁꯩꯌꯣ ꯈꯥꯝꯁꯃꯤꯗꯥ ꯫
ꯑꯣꯕꯔ
ꯑꯣꯕꯔ ꯒꯨꯨꯗ ꯕꯤꯍꯦꯚꯌꯔ
ꯎꯝ
ꯑꯩ ꯉꯥꯡꯕꯁꯦ ꯌꯥꯝ ꯍꯧꯕ꯭ꯔꯣ ꯫
ꯍꯧꯕꯩ ꯅꯠꯇꯦ ꯌꯥꯝ
ꯆꯥꯔꯦ
ꯀꯩ ꯃꯊꯦꯜ
ꯑꯣ ꯀꯥꯡꯉꯧ ꯑꯃ ꯇꯧꯔꯦ ꯏꯔꯣꯟꯕ ꯑꯃ ꯏꯔꯣꯜꯂꯦ ꯆꯝꯊꯣꯡ ꯑꯃ ꯇꯧꯔꯦ ꯌꯦꯔꯨꯝ ꯑꯃ ꯉꯧꯔꯦ ꯫
ꯏꯃꯥ ꯑꯗꯨ ꯌꯥꯝ ꯌꯥꯝꯕꯗꯣ ꯀꯅꯥꯅ ꯆꯥꯏ ꯅꯣꯏ ꯑꯍꯨꯝꯈꯛ ꯂꯩꯕꯗꯨꯗ ꯫
ꯑꯩꯅ ꯆꯔꯤꯝ
ꯅꯣꯏ ꯑꯍꯨꯝ ꯈꯛ ꯂꯩꯕꯗ ꯑꯗꯨꯛꯌꯥꯝ ꯆꯥꯔꯗꯤ ꯍꯥꯔꯦ ꯀ꯭ꯔꯤꯁꯅ ꯅꯣꯏ ꯂꯩꯔꯑꯁꯤꯔ ꯈꯪꯅꯩ ꯅꯣꯏ ꯂꯩꯠ ꯅꯣꯏꯗꯣ ꯃꯥꯜꯂꯤꯅ
ꯎꯝ ꯅꯣꯏꯟ ꯑꯩ ꯅꯣꯏꯁꯤ ꯑꯗꯨꯅꯅꯦ
ꯎꯝ ꯑꯗꯨ ꯌꯥꯝ ꯑꯗꯨ ꯌꯥꯝ ꯆꯥꯔꯗꯤ ꯀꯃꯥꯏꯟ ꯇꯧꯗꯣꯏꯅꯣ ꯍꯥꯏꯕꯅꯤꯗ
ꯁꯤꯗ ꯄꯨꯟꯁꯤꯅꯦ ꯑꯈꯣꯏꯕꯥ ꯏꯕꯥꯅꯤꯗꯨꯀꯣ ꯑꯈꯣꯏꯕ ꯏꯕꯅꯤꯗꯤ ꯁꯥ ꯏꯁꯥꯡ ꯏꯟꯁꯥꯡ ꯊꯣꯡꯗꯕ ꯅꯉꯔꯥꯡ ꯅꯍꯥꯟꯁꯦ ꯑꯈꯣꯏ ꯃꯥꯁꯨ ꯂꯥꯛꯇꯕ ꯑꯗꯤ ꯏꯁꯥꯡ ꯊꯣꯡꯅꯕꯁꯨ ꯂꯩꯇꯕ ꯑꯗ ꯏꯕꯥꯅꯤꯁꯤ ꯌꯦꯡꯅꯔꯒꯅꯦ ꯈꯪꯕ꯭ꯔꯥ ꯑꯈꯣꯏꯕꯥꯅ ꯌꯦꯟ ꯊꯣꯡꯁꯤꯔꯣ ꯀꯥꯏ ꯍꯥꯏ ꯑꯩꯅ ꯈꯪꯗꯦꯗꯥ ꯍꯥꯏꯕ ꯑꯈꯣꯏ ꯃꯥꯥ ꯊꯕꯛ ꯍꯜꯂꯛꯇ꯭ꯔꯤꯕ ꯑꯗꯨꯒꯤ ꯌꯦꯟ ꯊꯣꯡꯁꯤꯔꯣ ꯍꯥꯏꯕ ꯑꯩꯅ ꯈꯪꯗꯦ ꯑꯈꯨ ꯃꯥꯅ ꯉꯥꯡꯉꯛꯀꯅꯦꯁꯨ ꯇꯟꯕ ꯑꯗꯨꯒꯤ ꯑꯩꯅ ꯀꯟꯗꯦꯗ ꯍꯥꯏꯔ ꯆꯥꯅꯤꯡꯉꯤꯗꯨ ꯈꯪꯉꯤꯅꯦ ꯍꯥꯏꯔꯝꯃ
ꯍꯨ ꯅꯣꯏ ꯕꯥꯅ ꯄ꯭ꯔꯦꯡ ꯇꯧꯖꯂꯝꯃꯦ ꯅꯪꯉꯣꯟꯗ
ꯇꯧꯗ ꯇꯧꯔꯝꯃꯦ ꯍꯣꯏ
ꯅꯄꯨꯟꯁꯤꯗꯣ ꯅꯪꯗꯤ
ꯅꯍꯥꯟ ꯅꯣꯡꯃ ꯌꯦꯟ ꯃꯈꯣꯡ ꯉꯥꯛꯇ ꯉꯧ ꯂꯩꯔꯝꯃꯦꯕ ꯑꯈꯣꯏ ꯕꯥ ꯑꯗꯨꯒ ꯑꯩꯅ ꯑꯟ ꯌꯦꯟ ꯃꯈꯣꯡꯗꯣ ꯑꯅꯤꯕꯨꯗꯤ ꯆꯤꯛꯑꯦꯕꯀꯣ ꯑꯗ ꯑꯩꯅ ꯑꯃꯒ ꯆꯤꯛꯀꯦꯅ ꯑꯈꯣꯏ ꯃꯥꯥꯁꯤꯗ ꯍꯥꯏꯔꯦ ꯑꯗꯨꯒ ꯁꯨꯡꯌꯥ ꯌꯥꯗ꯭ꯔꯦ ꯑꯗꯨꯒ ꯑꯈꯣꯏꯕꯥꯅ ꯍꯨꯏꯗ ꯂꯨꯏꯝ ꯍꯤꯗ ꯄꯤꯖꯒꯤꯕꯩ ꯋꯥꯟꯅꯦ
ꯑꯥꯏ ꯑꯗꯨꯅ ꯍꯥꯏꯕꯅꯤ ꯅꯪꯉꯣꯟꯗꯩ ꯍꯨꯏꯅ ꯍꯦꯟꯅ ꯅꯨꯡꯁꯤ ꯍꯥꯏꯕꯅꯤ ꯅꯪꯗꯤ ꯀꯩꯁꯨ ꯂꯩꯇꯦ ꯍꯥꯏꯕꯟ ꯅꯪꯗꯤ ꯀꯩꯁꯨ ꯂꯩꯥꯇꯦ ꯍꯥꯏꯕꯟ
ꯎꯁꯤꯠꯇꯕ ꯊꯧꯑꯣꯏꯗꯕ ꯇꯧꯔꯛꯀꯅꯣ
ꯅꯪꯗꯤ ꯃꯤ ꯅꯠꯇꯦ ꯍꯥꯏꯕꯅꯦ
ꯑꯦꯔꯥ ꯖꯦꯀꯥ ꯄꯜꯂꯝꯃꯤ ꯀꯩꯗꯧꯔꯒꯦ
ꯑꯗꯣ ꯃꯥꯒ ꯉꯁꯥꯏꯗꯩ ꯋꯥꯔꯤ ꯁꯥꯟꯅꯔꯝꯕꯅꯦꯕ ꯏꯕꯥꯅꯤꯗꯣ
ꯎꯝ
ꯑꯗꯨꯒ ꯑꯃꯨ ꯂꯣꯏꯗꯅ ꯑꯃꯨꯛ ꯊꯝꯒꯔꯦꯕ
ꯂꯣꯏꯖꯤꯜꯂꯣ ꯑꯔꯣꯏꯕ ꯑꯃ ꯅꯥꯏꯗ꯭ꯔꯗꯤꯅꯦ ꯀꯣꯛꯁꯤ ꯉꯥꯎꯔꯦ ꯍꯥꯏꯕ ꯑꯩꯕꯣ
ꯑ ꯑꯗꯨ ꯑꯩꯗꯣ ꯅꯪ ꯍꯥꯟꯅ ꯅꯪꯉꯣꯟꯗ ꯍꯥꯟꯅ ꯂꯣꯏꯆꯤꯟꯒꯦ ꯇꯧꯕ ꯑꯗꯨꯒꯤ ꯑꯩꯉꯣꯠ ꯅꯪ ꯉꯁꯥꯏ ꯌꯥꯒꯤꯗꯕꯗꯣ ꯑꯅꯤꯔꯛ ꯌꯥꯒꯤꯗꯕꯗꯣ ꯑꯅꯤꯔꯛ ꯌꯥꯒꯤꯗ꯭ꯔꯦꯕ ꯅꯪꯒꯤꯗ ꯖꯦꯔꯣꯒ ꯉꯥꯛꯇ ꯑꯅꯤ ꯇꯣ ꯇꯧꯒ꯭ꯔꯦꯕ ꯑꯗꯨꯏꯁꯨ ꯑꯗꯨꯝ ꯑꯗꯨ ꯇꯧꯖꯈ꯭ꯔꯁꯅꯣ ꯑꯅ ꯑꯃꯇꯪ ꯇꯧꯔ ꯂꯣꯏꯖꯤꯜꯂꯒꯦꯅ ꯇꯧꯕ ꯅꯣ ꯉꯁꯥꯏ ꯑꯅꯤ ꯑꯃ ꯇꯧꯒ꯭ꯔꯦꯗꯅ ꯑꯗꯨꯏ ꯁꯤꯃ ꯑꯃꯨꯛꯇꯪ ꯉꯗꯪ ꯇꯧꯔ ꯂꯣꯏꯖꯤꯜꯂꯒꯤ ꯇꯧꯕ ꯖꯦ ꯀꯥꯒ
ꯌꯥꯗꯤ ꯌꯦꯡꯉꯣ ꯌꯥꯗꯤ ꯑꯗꯨꯝ ꯇꯣꯏꯂꯣ
ꯍꯣꯏ ꯑꯗꯣ ꯕꯥꯔꯇꯤꯌꯣ ꯚꯔꯠꯇꯤ ꯅꯕꯥꯅꯦ ꯑꯃꯣꯛ ꯇꯧꯔꯣ ꯑꯗꯣ ꯑꯩ ꯅꯉꯣꯟ ꯍꯥꯟꯅ ꯂꯣꯏꯖꯤꯜꯂꯒꯦꯅ ꯇꯧꯔꯛꯑꯕ
ꯑꯩꯒ ꯍꯅꯨꯃꯥꯟꯒꯕꯨꯗꯤ ꯑꯃꯨꯛ ꯁꯥꯟꯅꯗ꯭ꯔꯤ ꯅꯣꯏ ꯃꯍꯩ ꯁꯥꯟꯅꯔꯣ ꯑꯗꯨꯒ ꯑꯩ ꯀꯣꯟꯅ ꯁꯥꯟꯅꯔꯒꯦ ꯇꯧꯕꯅꯦꯞ
ꯀꯅꯥꯕꯨ
ꯍꯅꯨꯃꯥꯟ ꯍꯅꯨꯃꯥꯟꯒ ꯑꯩꯒ ꯋꯥꯔꯤ ꯁꯥꯟꯅꯗ꯭ꯔꯤꯌꯦ
ꯑꯣ ꯍꯥꯁ ꯑꯈꯣꯏꯗꯤꯅ ꯉꯁꯤꯀꯣ ꯀꯌꯥꯝ ꯍꯥꯎꯏ ꯁꯥꯡ ꯅꯍꯥ ꯃꯈꯩ ꯁꯨꯛꯍꯥꯎ ꯍꯥꯎꯇ ꯅꯥꯍꯃꯩ ꯆꯥꯛ ꯁꯨꯡꯂꯣꯏ ꯂꯣꯏꯗꯝ ꯉꯁꯤ ꯆꯥꯛꯇꯨ ꯁꯤꯠꯂꯪ
ꯀꯩ ꯏꯁꯥꯡ ꯇꯣꯡꯕꯩꯏ
ꯀꯩꯅꯣ ꯎꯝ ꯈꯣꯡꯗ꯭ꯔꯨꯝ ꯊꯣꯡꯉꯦ ꯑꯗꯣ ꯆꯅꯥ ꯉꯧꯔꯦ ꯑꯁ ꯀꯌꯥꯝ ꯍꯥꯎꯋꯦ ꯈꯣꯡ ꯁꯤꯠ ꯂꯥꯡꯅꯤꯡꯕꯁꯦ
ꯌꯥꯝ ꯍꯥꯎꯊꯛꯈ꯭ꯔꯕ
ꯍꯥꯎꯒ꯭ꯔꯦ ꯑꯗꯨ ꯀꯣꯟꯗꯤ ꯐꯦꯡꯗ꯭ꯔꯤ
ꯅꯒꯥꯥꯗꯇꯪꯉꯝꯃꯦ ꯈꯣꯏ ꯍꯧꯖꯤꯛ ꯀꯣꯟ ꯐꯦꯡꯉꯝꯗꯅ ꯏꯕꯤꯔꯗꯅ ꯂꯣꯏꯔꯦ
ꯑꯥꯁ ꯑꯩꯁꯦ ꯀꯣꯟ ꯐꯠꯇ ꯐꯦꯡꯗꯣ ꯅꯨꯡꯉꯥꯏꯌꯦꯕ ꯀꯣꯟ ꯐꯦꯡꯉ ꯂꯣꯏꯔꯦ ꯑꯗꯨꯗꯩꯗꯤ ꯑꯩꯅ ꯇꯨꯝꯈ꯭ꯔꯒꯅꯤ ꯏꯁꯥꯁꯤꯁꯨ ꯇꯨꯖꯊꯣꯛꯎꯔꯕꯅꯤꯅ ꯏꯪ ꯏꯪ ꯂꯥꯎꯔꯕꯅꯤꯅ ꯇꯨꯡꯒꯤ ꯌꯥꯔ
ꯑꯩ ꯒꯦꯝ ꯁꯥꯟꯅꯕꯒꯤ ꯃꯇꯝ ꯈꯤꯇꯪꯗꯤ ꯈꯥꯏꯗꯣꯛꯈꯤꯅꯤ ꯃꯔꯝꯗꯤ ꯑꯩ ꯄ꯭ꯔꯃꯣꯗꯟ ꯆꯥ ꯂꯧꯗꯕ ꯌꯥꯗꯕꯅꯤ
ꯄꯨꯟꯁꯤꯗꯣ ꯑꯗꯨꯃꯥꯏꯅ ꯑꯗꯨꯝ ꯇꯧꯔꯤꯀꯥꯟ
ꯐꯐ
ꯀꯣꯜꯕꯣ ꯀꯂꯥ ꯀꯣꯟ ꯄꯨꯔꯛꯇꯣꯏꯔꯣ
ꯔꯗꯅꯣ ꯇꯛꯈ꯭ꯔꯕ ꯑꯃ
ꯆꯁꯇꯦ ꯇꯥꯗ꯭ꯔꯣ ꯑꯩꯅ ꯉꯥꯡꯉꯁꯤ
ꯀꯩ ꯍꯥꯏꯕꯅꯣ
ꯑꯉꯥꯡ ꯈꯔ ꯂꯩ ꯑꯗꯣ ꯁꯨꯝ ꯍꯥꯏꯔꯝꯕ ꯑꯩꯅ ꯑꯦꯗꯚꯥꯏꯁ ꯈꯔ ꯄꯤꯔꯝꯕ
ꯑꯣ
ꯑꯩꯁꯨ ꯍꯥꯏꯗꯤ ꯑꯥꯏ ꯑꯦꯁ ꯊꯥꯒꯦꯅ ꯇꯧꯕꯅ ꯃꯣꯏꯁꯨ ꯈꯔ ꯑꯩꯉꯣꯟꯗꯗꯒꯤ ꯀꯥꯟꯅꯕ ꯈꯤꯇꯪ ꯄꯤꯕꯤꯔꯝꯕ ꯑꯦꯗꯚꯥꯏꯁ ꯈꯤꯇꯪ
ꯅꯪꯁꯨ ꯋꯥꯔꯤꯒ ꯄꯨꯟꯕꯗꯒꯤ ꯑꯩ ꯊꯥꯅꯤꯡꯉꯛꯑꯦꯅꯦ
ꯑ
ꯌꯥꯗꯗꯤ ꯑꯩꯒꯤ ꯄꯨꯟꯕꯩꯁꯤꯀꯣ ꯑꯩꯒꯤ ꯑꯩꯒ ꯃꯥꯥꯟꯅ ꯃꯥꯅꯒꯤ ꯍꯦꯛꯇ ꯑꯗꯨꯝ ꯇꯧꯔꯦꯕ ꯑꯩꯗꯧꯅ ꯑꯩ ꯒ꯭ꯌꯥꯟ ꯇꯥꯕꯁꯦ ꯍꯦꯛꯇ ꯂꯧꯔꯦꯕ
ꯍ ꯑꯗꯨꯝ ꯋꯥꯈꯜꯗꯣ ꯍꯥꯏꯗꯤ ꯁꯨꯝ ꯂꯣꯏꯅꯔꯕꯅꯤꯅ ꯋꯥꯈꯜ ꯃꯥꯟꯅꯔꯛꯄꯗ ꯑꯗꯨ ꯍꯥꯏꯇꯥꯔꯦ
ꯍꯣꯏ ꯑꯐꯕ ꯃꯤꯒꯤ ꯃꯇꯧꯕ ꯀꯅꯥꯅ ꯇꯝꯅꯤꯡꯗꯕꯅꯣ ꯅꯠꯇ꯭ꯔꯥ
ꯆꯨꯝꯃꯤ ꯏꯃꯥꯟꯅꯕꯤꯅ ꯍꯥꯔ ꯂꯣꯏ ꯆꯨꯝꯃꯤ
ꯎꯝ ꯑꯆꯨꯝꯕ ꯁꯦꯝꯦꯡꯕ ꯉꯥꯛꯇꯅꯦ ꯑꯩꯅ ꯉꯥꯡꯕꯗꯤꯀꯣ ꯑꯔꯥꯟꯕ ꯑꯝꯇ ꯉꯥꯡꯗ꯭ꯔꯤꯕꯅꯤꯀꯣ ꯄꯨꯟꯁꯤꯗ
ꯍ ꯏꯃꯥꯟꯅꯕꯤꯅ ꯌꯥꯏꯐꯔꯦ
ꯅꯪ ꯈꯪꯉꯤꯗꯨꯅꯦ ꯑꯩ ꯑꯩ ꯄꯨꯟꯁꯤꯗ ꯑꯣꯏꯗꯕ ꯑꯩ ꯑꯝꯇ ꯉꯥꯡꯖꯔꯛꯇ꯭ꯔꯦ ꯍꯥꯏꯕ
ꯑꯪ ꯑꯩ ꯊꯥꯖꯩ ꯏꯃꯥꯟꯅꯕꯤꯕꯨ ꯑꯩꯅ ꯊꯝꯃꯣꯏ ꯁꯦꯡꯅ ꯑꯩꯅ ꯊꯝꯃꯣꯏ ꯁꯦꯡꯅ ꯊꯥꯖꯩ ꯑꯃꯃꯛꯄ ꯃ ꯌꯥꯎ ꯇꯗ
ꯀꯔꯤꯃꯛꯇꯧꯔꯤꯒꯦ ꯑꯁꯦꯡ ꯉꯥꯛꯇ ꯍꯥꯏꯔꯕꯗꯤ
ꯑꯃꯛꯄ ꯑꯃꯠꯇ ꯌꯥꯎꯗꯅ ꯊꯥꯖꯩ ꯍꯥꯏꯁꯤꯅꯤ ꯑꯩꯅ
ꯍꯣꯏꯌꯦ ꯑꯔꯣꯏ ꯍꯥꯏ ꯑꯔꯣꯏ ꯍꯥꯏꯕ ꯁꯤ ꯉꯥꯛꯇ ꯍꯥꯏꯔꯅꯤꯅ ꯃꯈꯣꯏꯁꯨ ꯃꯀꯨꯝ ꯂꯩꯇꯦꯗꯅ ꯑꯁ ꯁꯒꯁꯤꯦ ꯑꯁꯤ ꯑꯍ ꯇ
ꯀꯥꯎꯃꯤꯟꯅꯔꯛꯄꯗꯒꯤ ꯏꯃꯥꯟꯅꯕꯤꯁꯤ ꯀꯔꯝꯕ ꯃꯤꯅꯣ ꯍꯥꯏꯕꯗꯨ ꯈꯪꯅ ꯍꯧꯔꯛꯄꯅꯤꯅ ꯀꯣ ꯑꯗꯨꯝ ꯑꯗꯨꯝ ꯊꯥꯖꯩꯑꯕ
ꯊ ꯊꯥꯖꯅꯤꯌꯦ ꯑꯁꯤ ꯀꯥꯛ ꯍꯥꯏꯕꯅ ꯊꯥꯖꯟꯗꯤ
ꯑ ꯀꯔꯤ ꯇꯧꯅ ꯁꯒꯣꯝ ꯂꯣꯜ ꯂꯣꯏꯔꯕ
ꯂꯣꯏꯈꯔꯦ ꯏꯁꯤꯡ ꯑꯃꯨꯛ ꯁꯥꯜꯂꯤ
ꯑꯁ ꯀꯩ ꯊꯕꯛ ꯈꯨꯐꯅꯣ ꯍꯥꯏꯕꯅꯤꯗ
ꯀꯔꯌꯥ
ꯀꯔꯤ ꯊꯕꯛ ꯈꯨꯨꯞꯐꯅꯣ ꯍꯥꯏꯕ ꯅꯪꯕꯨ
ꯑꯩ ꯊꯕꯛ ꯐꯨꯏ ꯀꯩꯅꯣ ꯑꯁ ꯆꯥꯔꯁꯤꯁꯨ ꯐꯨꯜꯗ ꯃꯥꯄꯟ ꯌꯥꯎꯔꯦ
ꯀꯔꯤ
ꯆꯥꯔꯖꯁꯤꯁꯨ ꯐꯨꯜꯗ ꯃꯥꯄꯟ ꯌꯥꯎꯔꯦꯕ
ꯑ ꯑꯗꯨꯃꯗꯤ ꯈꯤꯇꯪ ꯅꯨꯡꯉꯥꯏ ꯐꯥꯠꯇꯦ
ꯉꯁꯥꯏꯗꯒꯤ ꯆꯥꯔꯖ ꯇꯧ ꯐꯪꯗ꯭ꯔꯕ ꯑꯦ ꯑꯩꯈꯣꯏꯗꯤ ꯆꯥꯛ ꯆꯥꯅ ꯆꯥꯅꯕ ꯋꯥꯔꯤ ꯁꯥꯟꯅꯈ꯭ꯔꯦ
ꯀꯅꯥꯒ
ꯀꯩꯅꯣꯒ ꯆꯨꯝꯅꯥꯡ ꯇꯥꯕꯤꯒ
ꯑꯣ ꯑꯩꯁꯨ ꯖꯥꯖꯥꯟꯁꯦ ꯇꯧꯁꯤꯔꯥ ꯈꯜꯂꯝꯕꯅꯦ ꯑꯗꯣ ꯑꯃꯨꯛ ꯅꯨꯡꯉꯥꯏꯔꯣꯏꯗꯕ ꯑꯗꯨ ꯑꯗꯨ ꯅꯪꯉꯣꯟ ꯇꯧꯒꯦꯕꯨ ꯈꯜꯂꯒꯦ ꯑꯗꯨ ꯑꯗꯨꯗ ꯑꯩꯅ ꯇꯧꯔꯒꯦ ꯂꯣꯏ ꯆꯥꯠꯇꯣꯛ ꯑꯣꯏꯅ ꯄꯨꯂꯞ ꯐꯖꯅ ꯇꯧꯔꯒꯦꯅ ꯍꯣꯔꯦꯟꯐꯥꯎ ꯇꯧ ꯌꯥꯅꯕꯅ ꯆꯥꯠꯇꯣꯛꯑ ꯇꯧꯔꯛꯄꯅꯦ ꯑꯅꯤ ꯑꯃ ꯌꯥꯗꯕꯗꯣ
ꯎꯝ
ꯑꯗꯣ ꯑꯩ ꯍꯣꯔꯦꯟ ꯑꯇꯣꯞꯄ ꯇꯧꯔꯒ ꯍꯥꯏꯗꯤ ꯑꯇꯣꯞꯄ ꯇꯧꯔꯤꯒꯦ ꯑꯗꯨꯒ ꯌꯥꯗ ꯑꯣꯏꯔꯗꯤ ꯇꯟꯗ꯭ꯔꯗꯤ ꯑꯗꯨꯝ ꯇꯧꯔꯛꯑꯒꯦ ꯇꯜꯂꯒꯅ ꯇꯣꯛꯑꯒꯦ
ꯍꯣꯏ ꯍꯣꯏ ꯍꯣꯏ
ꯈꯗꯥꯡꯁꯤꯁꯨ ꯅꯥꯔꯦꯕ ꯉꯗꯤ ꯐꯖꯅ ꯈꯗꯥꯅꯠꯇ ꯈꯗꯥꯅꯇ ꯈꯖꯥꯏꯒꯤ ꯑꯃ ꯁꯔꯨ ꯃꯄꯥ ꯑꯃ ꯂꯩꯇ꯭ꯔꯣ ꯈꯤꯇꯪ ꯀꯥꯈꯠ
ꯈꯟꯗ ꯂꯩ
ꯑꯜꯋꯥꯏꯗ ꯌꯥꯝ ꯔꯁ
ꯑꯩꯗꯤ ꯑꯝꯇ ꯅꯥꯗꯦ ꯍꯥꯏꯕ
ꯅꯪꯕꯨꯗꯤ ꯍꯥꯟꯅꯗꯤ ꯑꯗꯨꯝ ꯐꯔꯛꯄꯩꯅꯦ ꯈꯈꯤꯗꯥꯪ
ꯍꯥꯏ ꯑꯗꯨꯒꯨꯝ ꯃꯑꯣꯡꯉ ꯁꯥ ꯂꯥꯏꯛ ꯌꯥꯝ ꯌꯥꯝ ꯄꯥꯔꯛꯄꯩꯅꯦ
ꯑꯍꯣꯏ ꯍꯣꯏ ꯁꯣꯏꯔꯤꯕꯅꯤꯅꯦ ꯑꯩꯅ ꯍꯥꯏꯗꯤ ꯑꯗꯨ ꯍꯥꯏꯕ ꯑꯗꯨ ꯑꯗꯨꯏꯅꯦ ꯑꯗꯨꯒꯤ
ꯎꯝ
ꯑꯗꯨꯝ ꯂꯥꯏꯔꯤꯛꯇꯨ ꯑꯗꯨꯝ ꯄꯥꯈ꯭ꯔꯕꯅꯤꯅ ꯍꯥꯏꯗꯤ ꯑꯗꯨꯝ ꯋꯥꯔꯤ ꯁꯥꯟꯅꯑꯗꯁꯨ ꯀꯩꯝ ꯎꯝ ꯀꯩ ꯐꯥꯎꯈꯤꯗꯕꯗꯣ ꯅꯥꯕꯗꯣ ꯑꯩꯈꯣꯏꯅ ꯍꯧꯔꯛꯄꯗ ꯉꯥꯏꯔꯤꯕꯒꯤ ꯁꯨꯝ ꯋꯥꯔꯤꯕ ꯍꯥꯏꯇꯥꯔꯦ ꯑꯧꯅ
ꯏꯐꯨꯡ ꯉꯥꯅꯨ ꯃꯄꯥꯟꯗ ꯂꯩꯌꯨ ꯍꯥꯏꯕꯅꯦ ꯅꯪ ꯎꯔꯦ
ꯑꯁ ꯅꯪꯅ ꯆꯥꯟꯅꯁꯨ ꯃꯌꯥꯝꯗꯨꯔ
ꯆꯂꯣ ꯑ ꯑ ꯍꯧ ꯇꯨ ꯂꯩꯒꯅ
ꯉꯅꯨ ꯃꯈꯣꯜ ꯇꯥꯏꯌꯦ
ꯑꯥ꯫
ꯉꯥꯅꯨꯨꯔꯣ ꯅꯪ ꯄꯥꯜꯂꯤꯗꯣ ꯍꯨꯏꯔꯣ꯫ ꯍꯥꯏ꯫ ꯑꯥ ꯑꯍꯍꯍ ꯌꯥꯏꯅꯦ꯫